ꯀ ꯇꯔꯤꯀꯣ ꯊꯥꯏꯌꯦ ꯌꯥꯝ ꯁꯦꯡꯅ ꯌꯥꯝ ꯀꯟꯅ ꯇꯥꯏꯌꯦ
ꯑ ꯅꯪ ꯎꯝ ꯇꯨꯡ ꯀꯌꯥꯗ ꯍꯧꯒ ꯄ꯭ꯔꯣꯃꯁꯦ
ꯊꯦꯡꯉꯤꯗ ꯑꯩꯗꯤ ꯄꯨꯡ ꯉꯥꯏꯍꯥꯛ ꯑꯣꯏ ꯉꯥꯏꯍꯥꯛꯇꯪ ꯑꯣꯏꯔꯤꯌꯦ ꯑꯩ ꯍꯧꯒꯠꯄ
ꯍꯧꯒꯠꯇ
ꯁꯤꯗꯤ ꯄꯨꯡ ꯃꯉꯥ ꯃꯈꯥꯏ ꯑꯗ꯭ꯋꯥꯏꯗꯨꯗ ꯍꯧꯒꯠꯂꯕ
ꯋꯥꯎ ꯌꯥꯝ ꯉꯜꯂꯤꯀꯣ ꯍꯧꯒꯠꯂꯒ ꯀꯔꯤ ꯀꯔꯤ ꯇꯧꯕ꯭ꯔꯣ
ꯎꯝ ꯉꯟꯅ ꯍꯧꯒꯠꯄꯗꯣ ꯍꯛꯆꯥꯡꯗꯣ ꯈꯔꯥ ꯐ꯭ꯔꯦꯁ ꯊꯦꯡꯅ ꯍꯧꯒꯠꯂꯗꯤ ꯑꯩꯒꯤ ꯍꯛꯆꯥꯡꯗꯣ ꯅꯨꯡꯉꯥꯏꯇꯦꯕ
ꯑꯗꯣ ꯑꯩꯗꯣ ꯑꯁ ꯈꯪꯗꯦ ꯍꯟꯗꯛ ꯃꯔꯛꯁꯦ ꯅꯨꯡꯗꯥꯡꯗ ꯇꯨꯝꯕ ꯌꯥꯗꯦ ꯀꯔꯤꯒꯤꯔꯥ ꯈꯪꯗꯦ ꯇꯨꯝꯗꯤ ꯇꯨꯝꯅꯤꯡꯉꯦꯕꯀꯣ ꯑꯗꯣ ꯇꯨꯝꯊꯔꯗꯤ ꯑꯃꯨꯛ ꯇꯁꯦꯡꯅ ꯇꯨꯝꯃꯕ꯭ꯔꯥ ꯍꯥꯏꯗꯤ ꯑꯃꯨꯛ ꯇꯨꯝ ꯇꯨꯝꯗꯕꯗꯣ ꯇꯨꯝꯗꯤ ꯇꯨꯝꯅꯤꯡꯕ
ꯇꯨꯝꯕ꯭ꯔꯥ
ꯄꯨꯡ ꯚꯔꯣ ꯄꯨꯡ ꯑꯃ ꯑꯗꯨꯋꯥꯏꯗ ꯑꯣꯏꯔꯝꯅꯤꯗ
ꯑꯩꯩꯅ ꯄꯨꯡ ꯇꯔꯥꯃꯥꯊꯣꯏ ꯃꯈꯥꯏ ꯑꯗ꯭ꯋꯥꯏꯗ
ꯑꯣ ꯑꯩꯗꯣ ꯄꯨꯡ ꯑꯃ ꯑꯗꯨꯋꯥꯏꯗ ꯑꯣꯏꯔꯝꯅꯤ ꯑꯩꯗꯣ ꯇꯨꯝꯅꯤꯡꯕꯒꯤ ꯐꯣꯟ ꯌꯦꯡꯗꯕꯤꯗ ꯇꯨꯝꯗꯤ ꯇꯨꯝꯈ꯭ꯔꯕꯅꯦꯕ ꯑꯗꯨꯒ ꯎꯝ ꯇꯨꯝꯕ ꯌꯥꯗ꯭ꯔꯕ ꯑꯗꯨꯒꯤ ꯌꯨꯇꯨꯞ ꯊꯥꯔꯒ ꯑꯃꯨꯛ ꯇꯨꯝꯃꯦ ꯏꯁꯩ ꯊꯥꯔꯒ ꯑꯃꯨꯛ ꯇꯨꯝꯃꯦ ꯑꯗꯨꯁꯨ ꯁꯨꯌꯥꯏ ꯇꯨꯝꯕ ꯁꯨꯨꯡꯌꯥ ꯌꯥꯗ꯭ꯔꯦ ꯂꯥꯁꯇ ꯑꯃꯨꯛ ꯃꯨꯊꯠꯂꯒ ꯇꯨꯝꯃꯦ
ꯎꯝ
ꯑꯁ ꯅꯪꯗꯤ ꯌꯥꯝ ꯉꯟꯅ ꯍꯧꯒꯠꯄ ꯉꯝꯃꯤꯀꯣ ꯑꯩꯗꯤ ꯉꯟꯅ ꯍꯧꯒꯠꯄ ꯉꯝꯗꯦ ꯑꯩ ꯃꯥꯏ ꯇꯥꯕ ꯂꯣꯏꯕꯇ ꯉꯥꯏꯔꯤꯌꯦ ꯍꯧꯒꯠꯂꯒ
ꯕꯣꯜ ꯌꯦꯡꯕ꯭ꯔꯥ ꯉꯔꯥꯡ
ꯉꯔꯥꯡꯗꯤ ꯌꯦꯡꯗꯦ ꯉꯥꯡ ꯅꯍꯥꯟꯗꯤ ꯌꯦꯡꯉꯦ ꯅꯍꯥꯟ ꯕ꯭ꯔꯥꯖꯤꯜꯒ ꯖꯄꯥꯟꯒ ꯁꯥꯟꯅꯕꯗꯣ ꯑꯗ ꯌꯦꯡꯉꯦ ꯑꯁ ꯅꯨꯡꯗꯤ ꯅꯨꯡꯁꯤꯌꯦꯦ ꯖꯄꯥꯟꯁꯤꯡꯗꯣ ꯉꯝꯗꯕꯗꯣ ꯑꯗꯣ ꯑꯩ ꯕ꯭ꯔꯥꯖꯤꯜꯗꯤ ꯁꯞꯄꯣꯔꯠ ꯇꯧꯕꯅꯦ ꯑꯩ ꯕ꯭ꯔꯥꯖꯤꯜ ꯁꯞꯄꯣꯠ ꯇꯧꯋꯦ ꯑꯗꯨ ꯑꯣꯏꯁꯨ ꯖꯄꯥꯟꯗ ꯅꯨꯡꯗꯤ ꯅꯨꯡꯁꯤꯌꯦ ꯉꯝꯗꯕ ꯗ ꯃꯣꯏꯗ
ꯍꯥꯔꯠꯇ ꯊꯣꯝꯈ꯭ꯔꯦ
ꯊꯣꯡꯗ꯭ꯔꯤꯌꯦ ꯍꯧꯒꯠꯇ ꯉꯥꯏꯔꯤꯌꯦ ꯅꯪꯗꯤ ꯊꯣ
ꯑꯩ ꯑꯩꯗꯤ ꯆꯥꯈ꯭ꯔꯦ
ꯆꯥꯈ꯭ꯔꯦ
ꯑ
ꯑꯁ ꯀꯔꯤ ꯍꯦꯟꯖꯥꯡ
ꯎꯝ ꯍꯦꯟꯖꯥꯡ ꯗꯨꯅ ꯍꯋꯥꯏ ꯑꯩ ꯅꯠꯇꯦ ꯎꯝ ꯈꯥꯃꯦꯟꯒ ꯈꯥꯃꯦꯟ ꯈꯥꯃꯦꯟꯒ ꯕ꯭ꯔꯤꯟꯖꯥꯜꯒ
ꯑꯣ ꯍꯥꯎꯕ꯭ꯔꯣ ꯑꯁ ꯀꯅꯣ ꯌꯥꯎꯔꯗꯤ ꯌꯥꯔꯦ ꯑꯩꯗꯤ ꯑꯩꯗꯤꯀꯣ ꯀꯥꯡꯁꯣꯏꯒꯨꯝꯕꯁꯨ ꯆꯥꯅꯤꯡꯉꯦꯕꯀꯣ ꯑꯗꯨ ꯑꯣꯏꯔꯁꯨ ꯆꯝꯐꯨꯠꯀ ꯀꯥꯡꯉꯧꯒꯅ ꯍꯦꯟꯅ ꯆꯥꯅꯤꯡꯉꯦ ꯆꯝꯐꯨꯠ ꯑꯃ ꯀꯥꯡꯉꯥꯎ ꯑꯃ ꯑꯗꯨꯝ ꯀꯥꯡꯉꯥꯎꯗꯤ ꯑꯦꯅꯤ ꯌꯥꯏ ꯑꯗꯨꯝ ꯑꯩꯒꯤꯗꯤ
ꯅꯪꯗꯤ ꯅꯇꯣꯝꯇ ꯂꯩꯕꯅꯤꯅ ꯍꯥꯎ ꯍꯥꯎꯅ ꯆꯥꯎ
ꯏꯇꯣꯝꯇ ꯂꯩꯔꯁꯨ ꯄꯩꯁꯥ ꯊꯣꯛꯇꯕꯅꯤꯅ ꯄꯩꯁꯥ ꯂꯩꯇꯕꯅꯤꯅ ꯆꯥꯕ ꯌꯥꯗꯦꯗ
ꯍꯟꯗꯛ ꯅꯣꯏ ꯈꯜꯂꯛꯄ꯭ꯔꯣ
ꯁꯥꯏꯔꯨꯅꯨ ꯀꯣꯂꯦꯖꯁꯨ ꯆꯠꯇꯦ ꯇꯨꯝꯃꯒ ꯆꯥꯔꯒ ꯀ ꯂꯩꯕꯅꯤꯅ ꯅꯣꯏꯕꯨꯗꯤ ꯍꯥꯏꯔꯤꯨꯅꯨ ꯑꯩ ꯋꯦꯠ ꯑꯥ ꯌꯧꯔꯝꯃꯦ ꯉꯍꯥꯟꯗꯣ ꯅꯍꯥꯟꯗꯣ ꯑꯩ ꯋꯦꯠ ꯌꯦꯡꯕꯅꯦꯕꯀꯣ ꯑꯗꯨꯗ ꯐꯤꯞꯇꯤ ꯊ꯭ꯔꯤ ꯈꯔ ꯍꯦꯜꯂꯝꯃꯦ
ꯐꯤꯐꯇꯤ ꯐꯣꯔ ꯑꯃꯨꯛ ꯌꯧꯔꯅꯤ ꯑꯩ ꯅꯍꯥꯟꯒꯤ ꯇꯥꯏꯞꯇ ꯌꯥꯝꯅ ꯑꯣꯏꯕꯗꯣ ꯑꯃꯨꯛ ꯊꯣꯡꯂꯛꯑꯅꯤ ꯑꯩ ꯇꯜꯂꯦ ꯑꯗꯨꯒꯤ ꯑꯩ ꯍꯟꯗꯛ ꯆꯥꯛꯁꯦ ꯈꯔ ꯈꯔ ꯍꯟꯊꯅ ꯆꯥꯗ꯭ꯔꯗꯤ ꯌꯥꯗ꯭ꯔꯦ
ꯍꯥꯏꯦ ꯅ ꯀ ꯗꯝ ꯇꯣ ꯃꯥ ꯆꯥꯡ ꯃ ꯌꯥ
ꯑꯁ ꯆꯥꯃꯤꯟꯅꯅꯤꯡꯗꯦ ꯏꯃꯥꯟꯅꯕꯤꯗꯣ ꯃꯥ ꯆꯥꯕ ꯌꯥꯕ ꯌꯥꯗꯕ ꯌꯥꯝ ꯂꯩꯌꯦꯕ ꯅꯥꯕꯒꯤ
ꯌꯥ ꯍꯥꯎ ꯇꯁꯨ
ꯌꯦꯟꯖꯥꯡ ꯍꯥꯎꯕꯁꯨ ꯆꯥꯕ ꯌꯥꯗꯦ ꯃꯥꯗꯤ ꯁꯥꯁꯨ ꯆꯥꯕ ꯌꯥꯗꯦ ꯑꯗ ꯉꯥꯁꯨ ꯑꯗꯨꯁꯨ ꯃꯔꯛ ꯃꯔꯛꯇ ꯈꯛꯇꯅꯦ
ꯎꯝ
ꯃꯥ ꯅꯥꯔꯤꯌꯦ ꯂꯥꯏꯌꯦꯡꯉꯤꯌꯦ ꯍꯣꯏ
ꯊꯥꯎꯁꯨ ꯆꯥꯕ ꯌꯥꯗꯦ ꯃꯥꯏꯔꯦꯟꯒꯨꯝꯕꯁꯨ ꯆꯥꯕ ꯌꯥꯗꯦ ꯍꯥꯏꯌꯦ
ꯑꯁꯃ ꯍꯩꯁꯨ ꯆꯥꯕ ꯌꯥꯗꯦ ꯍꯩꯅꯧ ꯃꯇꯝꯅꯤꯅꯀꯣ ꯑꯁ ꯑꯩꯗꯤ ꯆꯥꯅꯤꯡꯉꯁꯨ ꯏꯊꯟꯗ ꯆꯥꯕꯨꯗꯤ ꯇꯥꯟꯕ ꯏꯃꯥꯟꯅꯕꯤ ꯌꯥꯎꯔꯗꯤ
ꯍꯗꯤ ꯅꯎ ꯄꯥꯊꯅꯦ
ꯍꯥ ꯅꯪ ꯊꯕꯛ ꯇꯧꯕ꯭ꯔꯣ ꯍꯧꯖꯤꯛ ꯀꯔꯤ ꯇꯧꯔꯒ ꯂꯩꯕ꯭ꯔꯥ
ꯊꯕꯛ ꯈꯕꯔ ꯄꯍ ꯂꯩꯗ ꯌꯝꯗ ꯂ
ꯅꯪ ꯊꯕꯛ
ꯁꯤ ꯊꯥꯄꯋꯥꯅꯤ ꯃꯥꯕꯥꯏꯗꯤ ꯁꯃ ꯇꯨꯃ ꯐꯣꯟꯣꯟ ꯐꯅ ꯑꯗꯨꯣ ꯆ ꯆꯔ ꯋꯥꯅꯤ ꯎ ꯉꯥꯡꯒ ꯇꯥꯛꯄꯣꯡꯉꯅꯤ ꯊꯥꯔꯅꯤ ꯇꯨꯝꯃꯅꯤ
ꯃꯅꯩꯗ ꯀꯔꯤꯁꯨ ꯇꯧꯗꯦ ꯆꯥꯕꯒ ꯇꯨꯝꯕꯒ ꯀꯔꯤꯁꯨ ꯇꯧꯗꯦ ꯀꯔꯤꯁꯨ ꯇꯧꯔꯦꯏ ꯆꯥꯛ ꯆꯥ ꯑꯅꯤ ꯑꯗꯣ ꯌꯨꯝ ꯇꯔꯠ ꯈꯔ ꯁꯦꯡꯗꯣꯛꯑꯅꯤ
ꯑꯐꯛ ꯆꯠꯅꯤꯉꯥꯏ ꯂꯩꯕ꯭ꯔ
ꯛ ꯆꯠꯅꯤꯡꯉꯥꯏ ꯂꯩꯇꯦ ꯊꯕꯛꯄꯨꯗꯤ ꯂꯩꯇꯦꯕꯀꯣ ꯑꯗꯨꯑꯣꯏꯁꯨ ꯕꯖꯥꯔꯗ ꯊꯣꯛꯑꯒ ꯁꯤ ꯀꯦꯟꯍꯦꯟ ꯈꯟꯕ ꯆꯠꯁꯤꯔꯗꯤ ꯈꯜꯂꯤꯌꯦ
ꯑ ꯑꯗꯨꯗ ꯀꯌꯥ ꯍꯣꯏꯗꯁꯨ ꯄꯥ
ꯁꯦꯀꯦꯟ ꯍꯦꯟ ꯈꯟꯕ ꯆꯠꯇꯕ ꯀꯨꯏꯔꯦ ꯑꯗꯨꯒꯤ ꯆꯠꯅꯤꯡꯉꯦ ꯉꯁꯤ ꯉꯁꯤ ꯆꯠꯇ꯭ꯔꯗꯤ ꯁꯟꯗꯦꯒꯨꯝꯕꯗ ꯁꯟꯗꯦ ꯃꯥꯔꯀꯦꯠ ꯑꯣꯏꯅ ꯆꯠꯁꯤꯔ ꯈꯪꯗꯦꯗ ꯌꯥꯝ ꯂꯥꯡꯉꯦ
ꯅꯪꯒꯤꯗ ꯅꯪ ꯊꯕꯛ ꯁꯨꯕ ꯃꯥꯜꯂꯦ ꯃꯈꯣꯟ ꯈꯔ ꯇꯥꯏꯌꯦ ꯀ꯭ꯔꯣ ꯀ꯭ꯔꯣ ꯀ꯭ꯔꯣ
ꯕꯨ ꯑꯣꯏꯕ ꯄꯥꯝꯕ꯭ꯔꯥ
ꯍꯥꯥ ꯀꯔꯤ ꯍꯥꯏꯕ꯭ꯔꯣ
ꯑꯌꯨꯛꯇ ꯋꯥꯛ ꯀꯤꯡ ꯆꯠꯄ꯭ꯔꯥ
ꯍꯥ
ꯑꯌꯨꯛꯇ ꯑꯩ ꯋꯥꯛꯀꯤꯡ ꯆꯠꯄ꯭ꯔꯣ
ꯋꯥꯥꯛꯀꯤꯡ ꯆꯠꯇꯦꯗ ꯏꯃꯥꯟꯅꯕꯤ ꯏꯕꯥꯅꯤꯅ ꯋꯥꯛꯀꯤꯡ ꯌꯥꯝ ꯅꯣꯏꯈ꯭ꯔꯦ ꯋꯥꯛꯀꯤꯡ ꯆꯠꯁꯤ ꯔꯥ ꯍꯥꯏ ꯔꯒ ꯈꯟꯅꯔꯝꯕꯅꯦ ꯑꯗꯨꯒ ꯈꯟꯅꯕꯗꯤ ꯂꯣꯏꯈ꯭ꯔꯦ ꯆꯠꯇꯤ ꯆꯠꯇꯦ ꯄ꯭ꯂꯥꯟꯗꯤ ꯂꯣꯏꯔꯕꯅꯦ ꯑꯗꯨꯒ ꯆꯠ ꯇꯤ ꯆꯠꯇꯦ ꯎꯝ ꯒ꯭ꯔꯥꯎꯟ ꯂꯌꯦꯕꯀꯣ ꯑꯈꯣꯏ ꯃꯅꯥꯛꯇ ꯌꯥꯝ ꯆꯥꯎꯕ ꯌꯥꯝ ꯐꯖꯕ ꯒ꯭ꯔꯥꯎꯟ ꯑꯃ ꯂꯩꯌꯦꯕ ꯅꯛꯁꯨ ꯅꯛꯄ ꯑꯗꯨꯒꯤ ꯑꯗꯨꯗ ꯆꯠꯂꯁꯦ ꯈꯣꯠꯂꯁꯦꯅ ꯋꯥꯔꯤꯗꯤ ꯂꯣꯏꯕꯤ ꯈ꯭ꯔꯕꯅꯦ ꯑꯗꯨꯒ ꯆꯠꯇꯤ ꯆꯠꯇꯦ ꯍꯟꯗꯛꯁꯦ ꯌꯥꯝ ꯁꯥꯔꯦꯅꯦ
ꯑꯩ ꯑꯡ ꯍꯟꯗꯛ ꯌꯥꯝ ꯁꯥꯏ ꯅꯣꯡ ꯆꯨꯔꯗꯤ ꯐꯒꯅꯤ
ꯍꯣꯏ ꯍꯟꯗꯛꯁꯦ ꯁꯥꯃꯟꯕꯒꯤꯀꯣ ꯊꯕꯛꯁꯨ ꯁꯨꯅꯤꯡꯗꯦ ꯇꯨꯝꯔꯒ ꯂꯩꯕꯗꯁꯨ ꯏꯁꯥꯁꯨ ꯄꯠ ꯄꯠ ꯇꯠꯈ꯭ꯔꯦ ꯀꯟꯕ ꯉꯝꯗꯕꯗꯣ ꯁꯥꯃꯟꯕꯒꯤ ꯏꯅꯔꯖꯤ ꯌꯥꯎꯗꯕꯗꯣ ꯑꯗꯨꯃꯥꯏꯅ ꯇꯧꯋꯤ
ꯌꯨꯝꯗꯁꯨ ꯅꯣꯡ ꯇꯥꯗꯕꯒꯤ ꯊꯕꯛ ꯁꯨꯕ ꯌꯥꯗꯦꯅꯦ
ꯎꯝ ꯍꯟꯗꯛꯁꯦ ꯂꯧ ꯃꯇꯝꯅꯤꯅꯀꯣ ꯅꯣꯡ ꯇꯥꯗꯕꯒꯤ ꯂꯧ ꯁꯨꯕ ꯌꯥꯗ ꯗ꯭ꯔꯦ ꯍꯥꯏꯅꯕꯅꯦ ꯅꯪꯗꯤ ꯊꯔꯣꯏ ꯈꯨꯟꯕ ꯆꯠꯅꯤꯡꯗ꯭ꯔꯣ
ꯅꯣꯏꯗꯤ ꯅꯣꯏꯗꯤ ꯂꯧ ꯁꯨꯕ꯭ꯔꯥ
ꯑꯩꯈꯣꯏ ꯂꯧ ꯍꯟꯗꯛ ꯁꯨꯗꯣꯏꯅꯦ ꯑꯧ
ꯎꯝ
ꯊꯧꯔꯣꯏ ꯈꯨꯟꯕ ꯆꯠꯅꯤꯡꯗ꯭ꯔ ꯂꯧꯗ ꯅꯪꯗꯤ
ꯑꯩꯗꯤ ꯂꯧ ꯃꯇꯝꯗꯗꯤ ꯂꯧ ꯑꯗꯨꯝ ꯆꯠꯂꯦ
ꯑꯗꯣ ꯊꯔꯣꯏꯗꯣ ꯈꯨꯟꯕ ꯆꯠꯁꯦꯕ ꯅꯣꯡ ꯇꯥꯔꯗꯤ
ꯎꯝ ꯎꯝ ꯍꯟꯗꯛꯁꯨ ꯆꯠꯀꯅꯤ
ꯑꯩꯁꯨ ꯆꯠꯀꯅꯤ
ꯀꯔꯤ ꯃꯤ ꯃꯤ ꯂꯩꯇꯕꯩ
ꯑꯈꯣꯏꯁꯨ ꯆꯞ ꯃꯥꯟꯅꯩꯌꯦ ꯈꯣꯏꯁꯨ ꯃꯤ ꯂꯩꯇꯦ ꯈꯣꯏ ꯀꯅꯥ ꯂꯩꯕ꯭ꯔꯥꯅꯦ ꯈꯣꯏꯁꯨ ꯃꯤ ꯂꯩꯇꯦ ꯑꯩꯁꯨ ꯆꯠꯀꯅꯤꯌꯦ
ꯌꯨꯝꯗꯗꯤ ꯊꯕꯛꯀꯤ ꯊꯕꯛ ꯉꯥꯛꯇꯅꯤꯗ
ꯍꯣꯏ ꯂꯧ ꯍꯟꯗꯛꯇꯤ ꯅꯣꯡ ꯇꯥꯗꯕꯒꯤꯀꯣ ꯂꯧꯗꯣ ꯈꯔꯛꯇꯤ ꯋꯥꯠꯂꯤꯕ ꯃꯥꯜꯂꯦ
ꯀꯣꯏꯕ ꯆꯠꯁꯦ
ꯆꯠꯁꯦ ꯌꯥꯏꯌꯦ ꯑꯩꯗꯤ ꯑꯩꯗꯤ ꯐ꯭ꯔꯤꯗ ꯂꯩꯕꯅꯤꯅ ꯅꯣꯏꯅ ꯍꯥꯏꯔꯛꯄ ꯅꯨꯃꯤꯠꯇꯣ ꯑꯗꯨꯝ ꯌꯥꯔꯦ
ꯋꯥ ꯀ
ꯋꯦꯜꯀꯝꯅꯦ ꯑꯩꯗꯤ ꯆꯩꯦꯔꯥꯎ ꯁꯤꯁꯤꯡꯤꯡꯀꯥ ꯔꯨꯁꯤꯔ ꯐꯨꯠꯕꯣꯜ ꯐꯥꯏꯅꯦꯜ ꯗꯦꯒꯤꯗꯣ
ꯑꯥ
ꯄ꯭ꯔꯣꯒ꯭ꯔꯥꯝ ꯑꯃ ꯇꯧꯁꯦ
ꯁꯤꯔꯥꯁ
ꯑꯗ ꯕꯖꯥ ꯕꯖꯥꯗ ꯁꯗꯂꯣ ꯖꯥꯡꯅꯠꯇ ꯀꯏꯕꯁꯁꯔ
ꯑꯗꯨꯒꯤꯗꯃꯛꯇ ꯑꯩ ꯂꯥꯛꯄ ꯌꯥꯝ ꯇꯜꯂꯦꯗ ꯚꯔꯥ ꯌꯥꯝ ꯇꯤꯡꯉꯦ ꯑꯩ ꯑꯩ ꯑꯁ ꯍꯟꯗꯛ ꯕꯖꯥꯔ ꯌꯥꯝ ꯊꯣꯛꯏꯗ ꯑꯩ
ꯎꯖꯔꯦꯁ ꯆꯃꯤ ꯄꯪꯖꯥ ꯅꯇ
ꯅꯣꯏꯗꯤ ꯅꯛꯄꯅꯤꯅ ꯏꯚꯅꯤꯡ ꯋꯥꯏꯔꯝꯗ ꯉꯥꯏꯍꯥꯛ ꯊꯣꯛꯄ ꯌꯥꯏ ꯀꯩꯅꯣ
ꯉꯇꯩ ꯌꯥꯝ ꯂꯥꯛꯄꯦ ꯔꯤꯕ ꯍ ꯆ
ꯑ ꯅꯣꯏ ꯅꯣꯏ ꯅꯪ ꯅꯪ ꯅꯛꯄ ꯃꯐꯝꯗ ꯑꯦꯟꯁꯥꯡ ꯌꯣꯟꯗ꯭ꯔꯣ
ꯍꯣꯏ ꯑꯩ
ꯑꯩꯈꯣꯏꯗꯤ ꯑꯩꯈꯣꯏ ꯃꯅꯥꯛꯇ ꯌꯦꯟꯖꯥꯡꯕꯨꯗꯤ ꯌꯣꯜꯂꯦꯕꯀꯣ ꯃꯔꯛ ꯃꯔꯛ ꯍꯛꯇ ꯐ꯭ꯔꯦꯁ ꯐꯪꯉꯦ ꯃꯔꯛ ꯃꯔꯛꯇꯗꯤ ꯐꯪꯗꯦ ꯀꯔꯤ ꯀꯔꯤ ꯍꯟꯗꯛꯇꯤ ꯑꯦꯟꯗꯤ ꯑꯦꯝꯒꯨꯝꯕ
ꯦ ꯑ ꯅ ꯆꯦꯔꯤꯔ ꯃꯗ
ꯑꯥ
ꯅꯨꯡꯉꯗꯤ ꯑꯦꯗꯤꯁ
ꯑꯣ ꯅꯪ ꯃꯊꯟꯇ ꯂꯩꯕ꯭ꯔꯥ ꯀꯅꯥ ꯀꯅꯥ ꯂꯩꯕ꯭ꯔꯣ
ꯀꯩꯅ ꯍꯥꯏꯕꯗ ꯁꯃ ꯁꯃꯨ ꯍꯥꯏꯕꯒ ꯐꯁ
ꯑꯁ ꯑꯗꯨꯗ ꯌꯥꯔꯦ ꯇꯣꯛꯈ꯭ꯔꯣ ꯅꯊꯟꯗꯔꯣ ꯍꯧꯖꯤꯛ ꯖ ꯂꯥꯏꯕꯤꯁꯦ
ꯎꯝ ꯂꯑꯣꯣ
ꯑꯣ
ꯌꯥ ꯍꯕ ꯎꯝ ꯌꯥ ꯍ ꯃꯒ
ꯂꯩꯔꯛꯀꯦꯅꯦ ꯀꯔꯤ ꯌꯦꯦꯟꯖꯥꯡ ꯂꯩꯔꯛꯑꯣ ꯍꯥꯏꯕ꯭ꯔꯥ ꯌꯦꯟꯂꯣ
ꯍ
ꯀꯤꯖꯤ ꯀꯌꯥ
ꯀꯥꯏꯗꯦ ꯅꯃꯥꯟꯅꯕꯤ ꯀꯣꯏꯁꯨ ꯑꯗꯨꯝ ꯄꯨꯔꯛꯑꯣ
ꯍꯣꯏ ꯄꯨꯔꯛꯀꯦ ꯑꯃ ꯂꯩꯔꯛꯑꯒꯦ ꯑꯩꯈꯣꯏ ꯑꯍꯨꯝ ꯈꯛꯇ
ꯑꯔ
ꯁꯤꯡꯖꯨꯒ ꯌꯥꯝ ꯁꯥꯔꯒ ꯃꯤꯃꯤꯁꯦ
ꯑꯗ ꯑꯗꯨ ꯉꯅ ꯑꯗꯨ ꯃ
ꯅꯪꯗꯤ ꯆꯥꯅꯤꯉꯥꯏ ꯉꯥꯏꯔꯒ ꯂꯩꯔꯒꯦ ꯍꯥꯏꯕ꯭ꯔꯥ ꯅꯪ ꯊꯋꯥꯉꯨꯀꯣ ꯇꯥꯕ꯭ꯔ
ꯎꯝ ꯉꯉꯥꯏꯔꯗꯦ
ꯈꯣꯡꯉꯣ ꯍꯥꯏꯕ ꯅꯪ ꯃꯔꯣꯏ ꯃꯔꯣꯏꯒꯨꯝꯕ ꯑꯗꯣ ꯂꯣꯏ ꯂꯣꯏꯁꯤꯜꯂꯝꯃꯨꯀꯣ
ꯎꯝ
ꯂꯥꯛꯑꯒ ꯆꯥꯅꯕ ꯑꯩꯁꯦ ꯉꯁꯤ ꯆꯥꯛ ꯆꯥꯗꯕꯤ ꯂꯥꯛꯑꯁꯤꯔ ꯈꯪꯉꯦꯗ ꯊꯣꯡ
ꯎꯝ ꯀꯥꯛ ꯊꯥꯗꯧ ꯂꯉꯣ ꯁꯤꯚꯦ ꯊꯁꯦ
ꯍꯣꯏ ꯑꯗꯨꯗꯤ ꯉꯥꯏꯍꯥꯛ ꯂꯩꯔꯗꯤ ꯂꯥꯛꯑꯒꯦ
ꯂ ꯅꯪ ꯀꯔ
ꯍꯤꯟꯖꯥꯡ ꯅꯪ ꯊꯣꯡꯗꯣꯏꯅꯦ ꯀꯔꯤꯔꯣ ꯑꯩ ꯑꯗꯣ ꯅꯣꯏ ꯄꯥꯔꯀꯤꯡ ꯀꯔꯤ ꯀꯔꯤꯗꯤ ꯑꯝꯇ ꯈ